ꯑ ꯁꯤꯔꯦꯗ ꯍꯣꯏ ꯑꯝ ꯇꯦꯟ ꯂꯣꯏꯔꯦ ꯑꯗꯨꯃꯥꯏꯅ ꯇꯧꯔꯦ ꯑꯗꯒꯤ ꯑꯦꯂꯦꯚꯦꯟ ꯀꯥꯔꯦ ꯑꯦꯂꯚꯦꯟ ꯀꯥꯕꯗꯒꯤ ꯑꯗꯨꯝ ꯑꯃꯃꯨꯛꯇꯤ ꯑꯁ ꯃꯥꯗꯣ ꯑꯁ ꯑꯩ ꯍꯧꯖꯤꯛꯇ ꯎꯏꯅꯦ ꯄꯨꯔꯥ ꯗ꯭ꯔꯥꯏ ꯃꯦꯁꯦꯁ ꯇꯞꯇꯥꯏ ꯇꯧꯋꯦ ꯍꯥꯏꯕ꯫
ꯍꯩꯃꯥ
ꯃꯦꯁꯦꯁ ꯑꯗꯨꯝ ꯀ꯭ꯂꯥꯁ ꯁꯤꯛꯁ ꯁꯕꯦꯟ ꯑꯩꯠ ꯅꯥꯏꯟ ꯑꯗꯥꯏ ꯀꯣꯔꯣꯅꯥꯗ ꯁꯕ ꯑ ꯀ꯭ꯂꯥꯁ ꯑꯦꯠ ꯅꯥꯏꯟ ꯑꯗꯥꯏꯗꯅꯦꯕ ꯑꯩꯠꯇꯅꯦꯕ ꯌꯥꯝ ꯀꯜꯂꯤꯗꯣ ꯀꯣꯔꯣꯅꯥꯗꯣ꯫
ꯎꯝ
ꯀꯩꯅꯣ ꯑꯩ ꯐꯣꯟ ꯀꯩꯅꫭꯝ ꯇꯧꯒ꯭ꯔꯦ꯫
ꯍꯜꯂꫭ
ꯎꯝ
ꯎꯝ
ꯑꯦ ꯀ꯭ꯂꯥꯁ ꯑꯩꯠ ꯀꯥꯕꯗꯅꯦꯕ ꯀꯣꯔꫭꯅꯥ ꯍꯧꯔꯛꯏꯗꯣ꯫ ꯀꯥꯗ꯭ꯔꯤꯉꯩꯗꯒꯤ ꯍꯧꯔꯛꯄꯅꯦ꯫ ꯑꯗꯨꯗ ꯑꯗꯨꯀꯥꯟꯗꯁꯨ ꯑꯗꯨꯝ ꯑꯣꯟꯂꯥꯏꯟ ꯀ꯭ꯂꯥꯁ ꯀꯩꯗꯩ ꯇꯧꯕꯗꯒꯤ ꯑꯗꯨꯝ ꯑꯗꯨꯀꯥꯟꯗ ꯃꯦꯁꯦꯁ ꯑꯗꯨꯝ ꯊꯥꯅꯩꯌꯦꯕꯀꯣ ꯍꯥꯏꯗꯤ ꯑꯗꯨꯁꯨ ꯍꯣꯝꯋꯥꯛꯀꯨꯝꯕ ꯅꯣꯠꯁꯀꯨꯝꯕ ꯑꯗꯨꯃꯥꯏꯅ ꯍꯪꯕꯒꯤꯗ꯫ ꯑꯗꯨꯐꯧꯗꯅꯦ ꯑꯗꯨꯝ ꯀꯥꯟꯗꯨꯐꯥꯎꯗ ꯄꯨꯔꯥ ꯗ꯭ꯔꯥꯏ ꯃꯦꯁꯦꯁ ꯄꯤꯌꯦ ꯑꯗꯨꯒ
ꯆꯥꯛ ꯆꯥꯔꯕꫭꯒꯤꯗꯨꯔꯣ ꯋꯥꯔꯤ ꯀꯤꯠ ꯇꯧꯔꯤꯒꯦ ꯀꯥꯏꯗ꯭ꯔꯣ
ꯑꯁ ꯀꯩꯗꯧꯔꯤꯒꯦꯕꯨ ꯍꯪꯗꯕ꯭ꯔꯥ ꯀꯩꯅꯣꯝ ꯇꯧꯋꯦꯗ꯫
ꯑꯁꯤ ꯀꯩ ꯃꯦꯁꯦꯖꯅꫭ꯫
ꯑꯣꯏꯅꯦ ꯃꯥꯅ ꯃꯥꯅ ꯑꯩꯉꯣꯟ ꯀꯧꯔꯤꯁꯦ ꯑꯣꯏꯅꯤ ꯑꯣꯏ꯫
ꯑꯥ
ꯝꯝ ꯀꯩꯅꯣ-ꯀꯩꯅꯣ ꯑꯁ ꯈꯪꯡꯗꯦ ꯗ꯭ꯔꯥꯏ ꯗ꯭ꯔꯥꯏ ꯌꯥꯝ ꯑꯣꯏ ꯑꯗꯨꯒ ꯍꯟꯕꯁꯤꯅ ꯊꯠꯊꯠ ꯐꯠ ꯐꯠꯀ ꯍꯪꯑ ꯍꯜꯂꯛꯇꯕ꯭ꯔꯥ ꯀꯩꯅꯣꯝ ꯇꯧꯕꯅꯤꯅꯦ꯫
ꯏꯁ ꯑꯗꯒꯤꯗꯤ
ꯑꯗꯨꯃꯥꯏꯅ ꯇꯧꯋꯦ ꯑꯗꯨꯗꯒꯤ ꯑꯁ ꯑꯩꯗꯤ ꯀꯥꯎꯕꯨ ꯀꯥꯎꯔꯦꯗ ꯃꯃꯥ ꯂꫭꯁꯜꯂꯛꯇꯗꯅꯦ꯫ ꯝꯝ ꯃꯣꯏꯒꯨꯝꯕꯒꯤ ꯑꯩꯒꯤ ꯂꯥꯏꯐꯇ ꯃꯐꯝ ꯂꯩꯇꯦ ꯑꯗꯨꯅ ꯑꯩꯅ ꯂꯣꯏꯅ ꯀꯥꯎꯊꯣꯛꯈ꯭ꯔꯦ ꯑꯗꯨꯒ ꯑꯣ ꯝꯝ ꯈꯪꯗꯦ ꯑꯩꯅ ꯅꯍꯥꯟꯃꯨꯛ ꯁꯜꯕꯤꯦꯅꯥꯒꯤ ꯀꯩꯅꯣꯗ ꯂꯥꯛꯑꯝꯕꯗꯣ ꯂꯥꯁꯇ
ꯑꯥ
ꯑꯗꯨꯗ ꯎꯏꯅꯦ ꯈꯪꯕ꯭ꯔꯥ ꯃꯥꯗꯣ꯫ ꯅꯤꯠꯀꯤ ꯀꯣꯆꯤꯡ ꯆꯠ ꯇꯅꯦꯕꯀꯣ ꯑꯗꯨꯏꯀꯣ ꯑꯑ ꯀꯩꯁꯥꯝꯄꯥꯠ ꯑꯁ꯭ꯋꯥꯏꯗ ꯂꯩꯔꯝꯗꯣꯏ ꯃꯥꯜꯂꯦꯕ ꯃꯥꯁꯦ
ꯍꯨꯝ
ꯃꯌꯨꯝꯗꯤ ꯑꯥ ꯀꯩꯅꯣꯗꯩꯅꯦ ꯂꯋꯥꯏꯔꯣꯝꯗꯩꯅꯦ
ꯎꯝ
ꯑꯗꯨꯒꯤ ꯏꯁ ꯑꯩꯅ ꯑꯃꯨꯕꯗꯣ ꯑꯃꯨꯛ ꯂꯥꯁ ꯑꯣꯏꯅ ꯎꯟꯅꯍꯧ ꯎꯎ ꯑꯗꯨꯃꯥꯏꯅ ꯍꯧ ꯍꯧꯅ ꯉꯥꯡꯕꯁꯤ ꯎꯍꯧꯒꯦꯅ ꯂꯥꯛꯑꯒ ꯍꯍ ꯑꯗꯨꯃꯥꯏ ꯇꯧꯔꯥ ꯂꯥꯛꯑꯒ ꯑꯩ ꯍꯦꯛꯇ ꯃꯥ ꯑꯣꯏꯅ ꯎꯕꯤꯅꯤ ꯀꯩꯅꯣ ꯑꯗꯩꯗꯤ ꯑꯩ ꯉꯛꯄꯅꯤ ꯀꯩꯅꯣ ꯑꯗꯨꯁꯨ ꯁꯟꯅꯤꯗ ꯐꯝꯃꯤꯉꯩꯗ ꯏꯃꯥꯏ ꯄꯦꯃꯥ ꯃꯤꯠꯇꯣ ꯃꯊꯛ ꯊꯥꯡꯀꯠꯂ ꯌꯦꯡꯈꯠꯂꯛꯄꯗ ꯂꯦꯞꯄ ꯂꯩꯔꯝꯕꯅꯤ ꯀꯩꯅꯣ
ꯎꯝ ꯑꯑ ꯍ-ꯍ-
ꯂꯧꯁꯤꯟꯕ ꯉꯝꯗꯕ ꯀꯩꯅꯣꯝꯅꯦ ꯐꯦꯠꯁꯦ ꯍꯣꯏ ꯍꯣꯏ ꯍꯥꯏꯗꯤ ꯐꯦꯠꯇꯁꯨ ꯌꯥꯝ ꯊꯥꯖꯩꯑꯕ
ꯎꯝ ꯍꯨꯡ-ꯍꯨꯡ-
ꯂꯥꯏꯅ ꯍꯥꯏꯅꯤꯡꯉꯤꯁꯤ ꯑꯁꯤꯅꯕꯨ ꯍꯦꯟꯅ ꯐꯈ꯭ꯔꯦ ꯑꯃꯗꯨꯅ ꯍꯥꯏꯅꯤꯡꯉꯦ ꯍꯥꯟꯅ ꯍ-ꯍ-
ꯎꯝ
ꯂꯧꯁꯤꯟꯕ ꯉꯝꯗꯕ ꯑꯗꯨꯒ ꯎꯝ ꯀꯩꯅꯣꯒꯤꯗꯣ ꯍꯥꯏꯔꯝꯃꯅꯤ ꯆꯦꯅꯦꯍꯥꯗ ꯁꯦꯜꯐꯤꯅꯥꯅ ꯃꯥ ꯉꯥꯎꯕꯗꯣ
ꯀꯔꯤ
ꯑꯃꯝ ꯑꯉꯥꯟ
ꯑ ꯈꯪꯉꯦ ꯌꯦꯔꯨꯝꯗꯣ ꯅꯠꯇ꯭ꯔꯣ
ꯑꯗꯨꯅꯦ ꯍꯥꯏꯖꯦ ꯄꯨꯔꯥ ꯊꯨꯉꯥꯎꯅꯦ ꯍꯥꯏꯕ ꯑꯗꯨ ꯃꯤꯗꯨꯖꯨ
ꯃꯥꯅꯦ
ꯄꯨꯔꯥ ꯌꯥꯝꯅ ꯑꯉꯥꯡ ꯌꯥꯝ ꯇꯥꯖꯩ ꯍꯥꯏꯕ ꯃꯥꯅ ꯇꯧꯔꯤꯕ ꯑꯦꯛꯇꯤꯡꯗꯣ ꯃꯥꯅ ꯇꯧꯔꯤꯕꯗꯣ
ꯍꯣꯏ ꯇꯥꯏꯌꯦ ꯑꯗꯨꯅꯦ ꯍꯥꯏꯁꯦ
ꯏꯆꯥꯎꯍꯦꯛ ꯆꯥꯎꯒꯩ
ꯑꯗꯨꯅꯦ ꯑꯍꯟꯅꯦ ꯑꯗꯨꯅꯦ ꯄꯤꯗꯣꯐꯥꯜꯗꯤ ꯑꯣꯏꯔꯤꯅꯦ ꯃꯥꯅ ꯑꯣꯏꯔꯤꯁꯦ
ꯃꯥꯅꯤ ꯃꯥꯅꯤ ꯃꯥꯅꯦ ꯁꯦꯜꯐꯤꯅꯥ ꯏꯕꯥꯅꯤꯅ ꯁꯤꯗꯕꯗ ꯁꯤꯗꯕꯗ ꯃꯃꯤꯠꯇꯣ ꯃꯃꯥ ꯃꯃꯥ ꯄꯨꯛꯅꯤꯡꯗꯩ ꯊꯣꯛꯂꯛꯄꯗ ꯃꯃꯤꯠꯇꯣ ꯀꯛꯄ ꯂꯣꯏꯔꯝ
ꯎ ꯍꯨꯡ-ꯍꯨꯡ
ꯂꯧꯁꯤꯟꯕ ꯉꯝꯗꯕ ꯂꯣꯏꯔꯦ
ꯑꯗꯣ ꯃꯥ ꯃꯁꯥ ꯃꯊꯟꯇ ꯃꯥꯅ ꯇꯧꯖꯩꯁꯦ ꯃꯥꯁꯦ ꯄꯤꯗꯣ ꯐꯥꯏꯜꯅꯦ ꯁꯦ ꯈꯟꯖꯗꯕ꯭ꯔꯥ ꯁꯤꯅꯦ ꯑꯩꯅ ꯈꯜꯂꯤꯁꯦ
ꯑꯁ ꯈꯪꯗꯦ ꯃꯥꯒꯤꯗꯤ ꯑꯗꯨꯗꯣ ꯅꯣꯔꯃꯦꯜ ꯑꯣꯏꯔꯝꯕ ꯌꯥꯏ ꯍꯥꯏꯗꯤ ꯑꯑ ꯍꯣꯏ ꯑꯗꯨꯅꯤ ꯍꯥꯏꯖꯦ ꯁꯦ ꯌꯥꯝ ꯂꯥꯏꯅ ꯇꯧꯋꯦ ꯍꯥꯏꯕ ꯀꯔꯤꯝꯇꯕꯧ ꯍꯥꯏꯗꯕꯤ ꯄꯨꯔꯥ ꯒꯣꯁ ꯁꯤ ꯅꯨꯄꯤꯁꯦ ꯑꯩ ꯍꯜꯂꯔꯣꯏꯒꯦ ꯑꯗꯨꯗ ꯍꯟꯗ꯭ꯔꯗꯤ ꯃꯥ ꯃꯁꯥꯅ ꯈꯪꯖꯔꯖꯅꯤ ꯀꯃꯥꯏꯅ ꯇꯧꯔꯒ ꯃꯁꯥꯅ ꯂꯦꯞꯆꯈ꯭ꯔꯖꯅꯤ ꯑꯗꯨꯒꯤ ꯑꯍꯨꯝꯂꯛ
ꯍꯣꯏ
ꯑꯦ ꯌꯥꯝ ꯉꯝꯃꯤꯅꯦ ꯑꯩ ꯉꯥꯏꯈꯣꯀ ꯆꯦ ꯅꯦꯍꯥ ꯑꯩ ꯀꯣꯟꯁꯦ ꯊꯥꯡꯖꯟꯒꯦ
ꯊꯥꯡꯖꯜꯂꯣ
ꯑꯩ ꯂꯥꯛꯄ ꯉꯥꯏꯔꯤꯔꯣ ꯉꯥꯡꯗ ꯌꯥꯗꯕꯩ ꯉꯥꯡꯁꯤꯟꯉꯅꯤꯅꯦ
ꯉꯥꯡꯖꯜꯂꯣ ꯑꯁꯤꯁꯦ ꯂꯣꯏꯔꯒ ꯖꯤꯄꯦ ꯀꯅꯦꯛ ꯇꯧꯕ ꯅꯨꯡꯇꯤꯒꯤ ꯇ꯭ꯔꯥꯏ ꯇꯧꯒꯗꯕꯅꯤ ꯃꯣꯏ ꯖꯤꯄꯦ ꯀꯅꯦꯛ ꯇꯧꯕꯗꯣ ꯈꯔ ꯋꯥꯕꯅꯦꯕ ꯑꯩꯗꯤ ꯏꯃꯥꯟꯅꯕꯤ ꯇꯨ ꯋꯤꯛꯁ ꯃꯃꯥꯡꯗ ꯋꯥꯔꯤ ꯁꯥꯟꯅꯒꯤꯕꯗꯣ ꯑꯗꯨꯗꯣ ꯍꯟꯗꯛꯇ ꯀꯅꯦꯛ ꯇꯧꯕ ꯌꯥꯕꯒꯤ ꯀꯩꯀꯥ ꯍꯥꯏꯔꯛꯑꯦꯕ ꯍꯟꯗꯛꯇ ꯉꯔꯥꯡ ꯉꯁꯤꯗꯁꯨ ꯑꯗꯨꯅ ꯃꯣꯏꯗꯣ ꯀꯝꯄ꯭ꯌꯨꯇꯔꯗ ꯆꯦꯛ ꯇꯧꯔꯅꯤꯅ ꯑꯗꯨꯅ ꯆꯦꯛ ꯇꯧꯕꯗꯣ ꯈꯔ ꯀꯨꯏꯅꯒꯨꯝꯕ ꯆꯪꯕ ꯃꯥꯜꯂꯦꯕ ꯑꯗꯨꯒꯤ ꯅꯨꯡꯇꯤꯒꯤ ꯇ꯭ꯔꯥꯏꯗꯤ ꯇꯧꯗꯕꯗꯤ ꯌꯥꯗꯕ
ꯃꯣꯏꯁꯦ ꯀꯩ ꯁꯤ ꯇꯧꯔꯤꯁꯦ ꯀꯩꯒꯤꯅꯣ
ꯏꯕꯥꯅꯤ ꯋꯥꯔꯤ ꯁꯥꯟꯅꯩꯁꯦ ꯔꯦꯀꯣꯔꯠ ꯇꯧꯒꯤꯗꯣꯏꯅꯦ
ꯀꯩꯗꯧꯗꯣꯏꯕ ꯑꯗꯨꯒ
ꯑꯦ ꯑꯥꯏ ꯁꯦꯝꯃꯛꯀꯅꯤ ꯍꯥꯏꯕꯅꯦ
ꯀꯩ ꯀꯩꯒꯤ ꯌꯥꯏꯕ ꯃꯇꯝ
ꯃꯩꯇꯩꯂꯣꯟꯒꯤ
ꯃ
ꯑꯗꯨꯅꯤꯗꯥ
ꯀꯅꯥ ꯁꯦꯝꯗꯣꯏꯅꯣ
ꯃꯌꯥꯡ ꯃꯆꯥꯅ
ꯁꯃꯥꯏ ꯇꯇꯩ ꯂꯪꯒꯤ ꯑꯦꯌꯥꯥꯏ ꯊꯣꯛꯑꯗꯤ ꯏꯃꯥꯏꯄꯦꯝꯃꯥ
ꯑꯗꯨꯅꯦ ꯑꯩ ꯁꯤꯒꯤꯁꯦ ꯑꯃ ꯑꯈꯣꯏꯒꯤ ꯃꯥꯁꯇꯔꯁ ꯇꯧꯋꯤꯀꯥꯟꯗꯁꯨ ꯑꯃ ꯌꯥꯎꯒꯤꯕꯅꯤꯅꯦ ꯀꯩꯅꯣ ꯀꯔꯤ ꯑꯩꯈꯣꯏ ꯁꯥꯔꯅ ꯌꯥꯎꯍꯟꯈꯤꯕ ꯑꯗꯨꯀꯥꯟꯗꯗꯤ ꯑꯃ ꯀꯩ ꯍꯥꯏꯅꯤ ꯑꯦꯒ꯭ꯔꯤꯀꯜꯆꯔꯒꯤ ꯀꯣꯏꯁꯟ ꯃꯌꯥꯝ ꯂꯥꯛꯑꯦꯕ ꯈꯪꯕ꯭ꯔꯥ ꯍꯥꯏꯗꯤ ꯍꯥꯏꯗꯤ ꯀꯩꯅꯣ ꯑꯂꯨꯁꯦ ꯀꯃꯥꯏ ꯊꯥꯅꯤ ꯀꯃꯥꯏ ꯀꯃꯥꯏ ꯀꯃꯥꯏꯅ ꯇꯧꯔꯒ ꯀꯔꯝꯕ ꯃꯈꯜ ꯂꯩ ꯀꯥꯏꯅꯒ ꯃꯌꯥꯝ ꯂꯥꯛꯑꯦꯕ ꯈꯪꯕ꯭ꯔꯥ ꯑꯗꯨꯒꯨꯝꯕ ꯀꯣꯏꯁꯟꯗꯣ ꯑꯗꯨ ꯑꯩꯅ ꯀꯣꯏꯁꯟ ꯃꯩꯇꯩꯂꯣꯟꯗ ꯁꯨꯝ ꯍꯜꯂꯅꯤꯅ ꯑꯗꯨ ꯃꯣꯏ ꯀꯣꯏꯁꯟꯗꯣ ꯌꯥꯝ ꯊꯤꯅ ꯂꯤꯁꯤꯡ ꯑꯃꯃꯨꯛ ꯌꯥꯎꯋꯦ ꯀꯥꯏ ꯍꯥꯏꯕꯅꯦꯕ ꯑꯗꯣ ꯂꯤꯁꯤꯡ ꯑꯃꯗꯤ ꯀꯅꯥ ꯈꯨꯝꯕꯤꯔꯨꯔꯅꯤ
ꯑꯗꯨꯅꯦ ꯍꯩꯃꯥ
ꯑꯗꯨꯅꯦ ꯑꯗꯨꯒꯤ ꯈꯪꯗꯦ ꯈꯔꯕꯨꯗꯤ ꯈꯨꯝꯃꯦ ꯈꯔ ꯈꯨꯝꯕꯒꯤ ꯄꯩꯁꯥ ꯀꯩꯀꯥꯕꯨꯗꯤ ꯂꯥꯛꯑꯦ ꯑꯗꯨꯅꯤꯗ
ꯑꯆꯥ
ꯅꯣꯏꯁꯦ ꯑꯦꯠꯚꯔꯇꯥꯏꯁ ꯇꯧꯍꯟꯗꯣꯔꯤꯕꯅꯦ ꯅꯣꯏꯒꯤ ꯄꯩꯁꯥ ꯆꯪꯉꯛꯑꯀꯥꯟꯗ ꯅꯣꯏ ꯖꯤꯄꯦꯗ
ꯑꯦꯠꯚꯔꯇꯥꯏꯁ ꯑꯣ
ꯑꯩꯁꯨ ꯃꯤ ꯍꯣꯃꯣꯅ ꯈꯣꯝꯃꯤꯅꯦꯕ ꯁꯤꯒꯤꯖꯦ ꯑꯗꯨꯒꯤ
ꯀꯩꯅꯣ ꯆꯦ ꯅꯦꯍꯥ ꯈꯣꯏꯒꯤ ꯀꯩꯅꯣ ꯍꯣꯏ ꯎꯝ ꯄ꯭ꯔꯣꯖꯦꯛ ꯑꯣꯏꯗꯣꯏꯔꯣ ꯆꯦ ꯅꯦꯍꯥ ꯒꯤ
ꯃꯥꯅꯦ ꯑꯩꯈꯣꯏꯒꯤ ꯁꯥꯔꯗꯣ ꯅꯠꯇꯦ ꯃꯣꯏ ꯀꯝꯄꯅꯤꯁꯤꯅ ꯇꯦꯖꯄꯨꯔ ꯌꯨꯅꯤꯚꯔꯁꯤꯇꯤꯗꯣ ꯑꯗꯨꯗ ꯀꯟꯇꯦꯛ ꯇꯧꯔꯦꯌꯦ ꯑꯗꯨꯒ ꯇꯦꯖꯄꯨꯔ ꯌꯨꯅꯤꯚꯔꯁꯤꯇꯤꯅ ꯑꯩꯈꯣꯏ ꯁꯔꯗ ꯀꯟꯇꯦꯛ ꯇꯧꯔꯛꯑꯦꯗꯅ ꯑꯗꯨꯒ ꯑꯩꯈꯣꯏ ꯁꯥꯔꯅ ꯑꯩꯈꯣꯏ ꯀ꯭ꯂꯥꯁꯀꯤ ꯃꯤ ꯑꯍꯨꯝ ꯈꯟꯒꯠꯂꯛꯑꯦꯅ꯫ ꯑꯗꯨꯗ ꯑꯩ ꯌꯥꯍꯧꯕꯩ ꯋꯥꯅꯤ ꯗꯥꯎ ꯌꯥꯕꯩ ꯑꯗꯨꯅꯤꯗꯥ ꯅꯣꯏ ꯍꯨꯏ ꯂꯣꯏꯕꯔꯣ
ꯂꯣꯏꯗꯦꯗ
ꯉꯁꯥꯏ ꯍꯨꯏ ꯈꯣꯡꯉꯤꯗꯨꯗꯤ
ꯈꯣꯡꯒꯤꯕ꯭ꯔꯣ ꯈꯣꯡꯃꯅꯤ ꯑꯥ ꯑꯩꯈꯣꯏ ꯆꯥꯛꯆꯥꯥꯏꯗꯣ ꯃꯅꯤꯡꯗꯅꯦꯕ ꯀꯩꯅꯣꯗꯤ ꯁꯣꯔꯣꯛ ꯃꯄꯥꯟꯗꯅꯦꯕ ꯑꯗꯨꯒꯤ
ꯎꯝ
ꯀꯩꯅꯣ ꯃꯣꯏ ꯁꯣꯔꯣꯛꯇ ꯍꯨꯏ ꯈꯣꯡꯕ ꯑꯣꯏꯔꯝꯒꯅꯤ
ꯎꯝ ꯑꯩꯈꯣꯏ ꯍꯨꯏꯗꯤ ꯒꯙꯥꯅꯦ ꯒꯙꯥ
ꯀꯩꯍꯨꯏ ꯂꯣꯏꯒꯦ
ꯎꯝ ꯇꯥꯡꯈꯨꯜꯒꯨꯝꯕ ꯑꯣꯏꯗꯣꯏꯔꯥ ꯈꯪꯗꯦ ꯃꯣꯏꯒꯤꯁꯦ
ꯎꯝ ꯃꯁꯛ ꯀꯃꯥꯏ ꯇꯧꯏ ꯃꯨꯁꯨꯛ ꯃꯨꯕꯔꯥ
ꯎꯝ
ꯃꯨꯁꯨꯛ ꯃꯨꯕꯗ ꯃꯌꯥꯡ ꯀꯪꯕꯗꯨꯔꯣ
ꯑꯣ ꯆꯥꯛꯇꯤ ꯈꯨꯠꯆꯥ ꯑꯃ
ꯎꯝ
ꯀꯣꯝꯄꯥꯛ ꯑꯃꯃꯨꯛ ꯆꯥꯔꯝꯅꯤ ꯃꯥ ꯆꯥꯏꯁꯦ
ꯏꯃꯥꯏꯄꯦꯃ ꯇꯨꯝꯕ꯭ꯔꯥ ꯑꯗꯨꯗꯤ
ꯇꯨꯝꯃꯦ꯫ ꯄꯊꯥꯕꯖꯨ ꯌꯥꯎꯈ꯭ꯔꯕꯅꯦ ꯑꯗꯨꯐꯥꯎꯗ ꯗꯣꯛꯇꯔꯗ ꯑꯃꯨꯛ ꯆꯦꯟꯅꯔꯤꯅꯦ ꯗ꯭ꯔꯤꯞ ꯀ ꯌꯥꯂꯤꯄꯣꯅꯤ ꯍꯧꯗꯣꯡ ꯍꯧꯗꯣꯡ ꯂꯣꯏ ꯁꯤꯒꯔꯦ ꯑꯩꯈꯣꯏꯒꯤ
ꯍꯥꯏꯃ ꯀꯃꯥꯏ ꯁꯤꯒꯔ꯭ꯤꯅꯣ
ꯈꯪꯗꯤꯌꯦ ꯅꯥꯒꯤꯕꯖꯤ ꯃꯥꯜꯂꯦꯕ ꯈꯪꯍꯧꯗ꯭ꯔꯦꯕ ꯑꯩꯗꯣ꯫ ꯍꯥꯏꯗꯤ ꯃꯃꯥ ꯃꯄꯤ ꯃꯄꯤꯗꯨꯖꯨ ꯀꯃꯥꯏꯅ ꯌꯨꯝꯗ ꯍꯜꯂꯛꯈꯤꯗ꯭ꯔꯤꯅꯣ ꯈꯪꯍꯧꯗ꯭ꯔꯦ꯫ ꯍꯥꯏꯗꯤ ꯅꯥꯕ ꯈꯣꯠꯄ ꯇꯧꯋꯤꯔꯥ ꯈꯪꯗꯦꯕꯀꯣ꯫ ꯑꯗꯩꯗꯤ ꯍꯧꯗꯣꯡꯒꯤ ꯃꯞ ꯅꯨꯄꯤꯗꯨꯒꯤ ꯑ ꯍꯧꯖꯤꯛꯀꯤ ꯃꯆꯥ ꯑꯃ ꯂꯩꯔꯝꯃꯦꯕ ꯑꯗꯨꯒꯤ ꯃ ꯃꯆꯦ ꯑꯃꯖꯨ ꯂꯩꯔꯝꯃꯦ ꯑꯗꯨꯁꯨ ꯀꯃꯥꯏꯅ ꯍꯜꯂꯛꯇ꯭ꯔꯤꯅꯣ ꯈꯪꯍꯧꯗ꯭ꯔꯦ ꯑꯗꯣ ꯃꯆꯥꯗꯗꯤ ꯁꯤꯔ ꯂꯩꯔꯝꯃꯦ ꯑꯗꯨꯅꯤꯗꯥ
ꯈꯪꯗꯦ ꯑꯩꯈꯣꯏꯁꯦ ꯁꯥꯁꯤꯡꯁꯦ ꯈꯪꯗꯦ ꯃꯆꯥ ꯀꯨꯝ ꯄꯣꯛꯇ ꯄꯣꯛꯅꯩ
ꯑꯗꯨꯕꯨꯗꯤ ꯍꯧꯗꯣꯡ ꯃꯆꯥ ꯀꯋꯥꯔꯀꯥꯟꯗ ꯄꯤꯐꯝ ꯊꯤꯐꯝ ꯌꯥꯝ ꯋꯥꯏ ꯍꯥꯌꯕ
ꯎꯝ
ꯅꯨꯡꯕꯨꯗꯤ ꯅꯨꯡꯁꯤꯕ ꯂꯣꯏꯅꯃꯛꯇ ꯂꯣꯏꯅꯤꯡꯉꯦꯕ ꯑꯩꯗꯣ ꯀꯅꯥꯝ ꯄꯤꯊꯣꯛꯅꯤꯡꯗꯦꯕ ꯑꯗꯨꯏꯁꯨ ꯑꯩꯈꯣꯏ ꯃꯥꯥ ꯍꯣꯏꯅ ꯌꯥꯗꯕ
ꯑꯩꯗꯤ ꯀꯩꯅꯣ ꯑꯩꯈꯣꯏꯒꯤ ꯀꯩꯅꯣꯗ ꯂꯝꯕꯤ ꯑꯩꯈꯣꯏ ꯌꯨꯝꯒꯤ ꯂꯝꯕꯤꯒꯤ ꯑꯣꯄꯣꯖꯤꯠꯇ ꯌꯨꯝ ꯑꯃ ꯂꯩꯕꯀꯣ ꯑꯗꯨꯒꯤ ꯍꯧ ꯍꯧꯗꯣꯡ ꯂꯣꯀꯦꯜꯒꯤ ꯂꯣꯏꯕ ꯃꯣꯏꯁꯤꯅ ꯑꯁ ꯃꯣꯏ ꯍꯧꯗꯣꯡꯁꯤꯡꯗꯣ ꯑꯩꯈꯣꯏ ꯌꯨꯝꯗ ꯑꯗꯨꯝ ꯂꯥꯛꯑꯒ ꯃꯆꯥ ꯀꯣꯛꯁꯜꯂꯝꯃꯤꯅꯤ ꯈꯪꯕ꯭ꯔꯥ ꯃꯊꯛꯇ ꯑꯗꯣ ꯑꯩꯈꯣꯏ ꯕꯥꯅ ꯄꯥꯔꯒ ꯃꯣꯏꯒꯤ ꯀꯩꯅꯣꯗ ꯒꯦꯠꯇ ꯊꯥꯗꯔꯨꯏꯅꯦ ꯄꯨꯔꯥ ꯐꯗꯤ ꯃꯆꯥ ꯑꯅꯤꯔꯛ ꯑꯅꯤꯔ ꯑꯍꯨꯝꯂꯛ ꯑꯗꯨꯃꯥꯏꯅ ꯀꯣꯛꯈꯜꯅꯦ ꯑꯩꯈꯣꯏ ꯑꯩꯈꯣꯏ ꯕꯥꯗꯤ ꯀꯩꯅꯣ ꯍꯨꯏ ꯁꯥꯁꯦ ꯍꯥꯟꯅ ꯊꯥꯏꯅ ꯑꯩꯅ ꯇꯛꯏꯉꯩꯗ ꯍꯨꯏ ꯑꯅꯤ ꯈꯛꯇꯪ ꯅꯤꯡꯁꯤꯡꯪꯍꯧꯋꯦꯕ ꯑꯗꯨꯗꯒꯤ ꯂꯣꯏꯗꯦ ꯑꯃꯠꯇ ꯌꯦꯟ ꯌꯦꯅꯗꯤ ꯈꯔ ꯂꯣꯏ
ꯑꯗꯨꯕꯨꯗꯤ ꯑꯗꯨꯃꯥꯏꯅ ꯂꯣꯏꯈꯤꯕꯁꯦ ꯁꯤꯔꯀꯥꯟꯗꯕꯨꯗꯤ ꯅꯨꯡꯉꯥꯏꯇꯕꯅꯤ
ꯎꯝ
ꯑꯗꯩ ꯁꯥꯎꯗꯣꯡꯗꯣ ꯑꯩ ꯆꯥꯅꯤꯉꯤ
ꯎꯝ ꯑꯗꯨꯒꯤ ꯃꯣꯏꯅ ꯑꯗꯨꯃꯥꯏꯅ ꯍꯧꯗꯣꯡ ꯃꯤꯒꯤ ꯍꯧꯗꯣꯡ ꯂꯥꯛꯄꯗ ꯀꯗꯥꯏꯗꯒꯤ ꯄꯣꯛꯇꯥ ꯆꯥꯊꯣꯛꯑꯝꯒꯅꯤꯗꯣ ꯈꯪꯗꯦ ꯀꯩꯅꯣ ꯃꯣꯏ ꯇꯧꯗꯣ ꯑꯣ ꯃꯊꯛꯇꯒ ꯍꯦꯛꯇ ꯃꯄꯥꯟ ꯊꯣꯛꯄꯁꯦ ꯌꯨꯡꯉꯒ ꯍꯦꯛꯇ ꯂꯦꯞꯄꯤ ꯂꯩꯦꯕꯅꯗꯤ ꯑꯗꯨꯝ ꯑꯩ ꯃꯉꯛꯅꯕꯒ ꯌꯥꯝ ꯌꯥꯎꯈ꯭ꯔꯕꯅꯤ ꯍꯥꯏ ꯃꯉꯥꯀꯅꯕ ꯍꯥꯏꯗꯤ ꯅꯥꯏ ꯃ
ꯀꯔꯤꯅꯣꯅꯦ ꯍꯥꯏꯔꯤ
ꯃ ꯀꯩꯅꯣ ꯑꯩꯅ ꯋꯥꯁꯔꯨꯝꯗ ꯍꯦꯛꯇ ꯆꯪꯒꯦ ꯇꯧꯕꯁꯤꯗꯅꯦ ꯍꯦꯛꯇ ꯂꯤꯈꯠ ꯂꯒꯥ ꯇꯦꯟꯊꯣꯔꯛ ꯇꯣꯏꯅꯦꯕ ꯑꯗ ꯑꯩꯅ ꯍꯦꯛꯇ ꯈꯪꯕꯣꯏꯅꯦꯕ ꯑꯗꯨꯒꯤ ꯄꯨꯔꯥ